ꯍꯂꯣ ꯁꯉꯅꯦ ꯋꯥꯋꯥꯛꯀꯤꯡ ꯆꯠꯂꯤꯕ꯭ꯔꯣ
ꯑꯁ ꯆꯠꯂꯤ ꯋꯥꯛꯀꯤꯡ ꯈꯔ ꯆꯠꯇ꯭ꯔꯗꯤ ꯌꯥꯗ꯭ꯔꯦꯅ ꯍꯛꯆꯥꯡꯁꯦ ꯋꯥꯋꯥꯛꯀꯤꯡ ꯡ ꯈꯔ ꯆꯠꯂꯒ ꯆꯥꯡꯖ ꯈꯔ ꯃꯌꯦꯡ ꯃꯡ ꯈꯔ ꯇꯥꯍꯟꯗꯅ ꯏꯁꯥꯁꯦ ꯑꯁ ꯌꯥꯗ꯭ꯔꯦ ꯅꯍꯥ ꯍ ꯑꯣꯏꯅ ꯑꯗ ꯈꯜꯂꯛꯇꯅ
ꯏꯁꯩꯁꯨꯅꯦ ꯍꯟꯗꯛꯁ ꯆꯥꯕ ꯊꯛꯄ ꯆꯥꯡ ꯅꯥꯏꯗꯕꯅꯦ ꯃ ꯀꯠꯄ ꯏꯁꯥꯥꯁꯦ ꯅꯨꯡꯉꯥꯏꯇ ꯂꯩꯔꯤꯅꯦ ꯑꯗꯨꯅ ꯅꯪꯉꯣꯟꯗ ꯇꯧꯈꯤꯕꯗꯣ ꯏꯁꯄꯣꯛꯇ ꯀꯩꯅꯣꯝꯇꯧ ꯇꯧꯏꯦ ꯋꯥꯋꯀꯤꯡ ꯆꯠꯂ ꯐꯩ ꯇꯧꯕꯗꯣ ꯑꯗꯨ ꯇꯧꯔꯦꯅꯦ ꯑꯩꯁ ꯋꯥꯀꯤꯡ ꯍꯣꯔꯦꯟꯗꯤ ꯈꯔ ꯌꯥꯎꯒꯦ ꯄꯨꯝꯂꯞ ꯈꯔ ꯀꯩꯀꯩ ꯈꯔ ꯇꯧꯕ ꯌꯥꯕ ꯇꯧꯃꯤꯟꯅꯁꯤꯅꯦ
ꯌꯥꯏꯌꯦꯦ ꯑꯗꯣ ꯅꯪ ꯑ ꯊꯥꯎ ꯅꯨꯡꯒꯨꯝꯕ ꯌꯥꯝ ꯆꯥꯔꯨꯔꯕꯣ ꯅꯪꯕꯣ
ꯊꯥꯎ ꯍꯟꯗꯛꯁꯤ ꯊꯥꯎ ꯈꯔ ꯆꯥꯁꯤꯜꯂꯨꯔꯦꯅꯦ
ꯑꯁ ꯊꯥꯎ ꯅꯨꯡꯒꯨꯝꯕ ꯌꯥꯝ ꯆꯥꯕꯗꯤ ꯌꯥꯗꯕꯅꯤꯅꯦ ꯊꯥꯎꯒꯨꯝꯕ ꯌꯥꯝ ꯆꯥꯕꯁꯦ ꯍꯥꯏ
ꯑꯩꯈꯣꯏ ꯅꯍꯥꯅꯤꯅ ꯍꯦꯛ ꯍꯥꯎꯋꯦꯅ ꯍꯦꯛ ꯊꯥꯎ ꯅꯨꯡꯒꯨꯝꯕ ꯍꯦꯛ ꯃꯌꯥꯝ ꯍꯦꯛ ꯆꯥꯁꯤꯜꯂꯒꯗꯤ ꯍꯦꯛꯇ ꯑꯩꯈꯣꯏꯒꯤ ꯏꯁꯥꯁꯤꯗ ꯀꯩꯁꯨ ꯀꯥꯟꯅꯗꯕ ꯗꯤ ꯑꯣꯏꯕ ꯑꯩꯈꯣꯏꯅꯗꯤ ꯍꯥꯎꯏꯅ ꯆꯥꯕ ꯃꯅꯨꯡꯗꯒꯤ ꯁꯨꯝ ꯇꯣꯏꯅ ꯆꯥꯁꯤꯜꯂꯛꯄꯗꯣ ꯀꯁꯨ ꯅꯨꯡꯉꯥꯏꯇ ꯐꯠꯇꯦꯗꯅ ꯐꯠꯇꯦꯗꯅ ꯏꯁꯥꯁꯦ ꯇꯣꯏꯅ ꯆꯥꯕ ꯅꯣꯡ ꯐꯗꯣꯛ ꯆꯥꯕꯅꯗꯤ ꯐꯕꯅꯤꯗ ꯚꯥꯏ ꯌꯦꯟꯖꯥꯡ ꯍꯥꯎꯕ ꯌꯥꯝ ꯁꯥꯕꯁꯦ ꯐꯠꯇꯕꯅꯦ ꯊꯨꯝ ꯊꯥꯎꯗꯣ ꯈꯔ ꯍꯟꯊꯧꯔꯣ ꯚꯥꯏ ꯑꯗꯨ ꯋꯥꯛꯀꯤꯡꯗꯣ ꯈꯔ ꯆꯠꯃꯤꯟꯅꯔꯁꯦ
ꯍ ꯆꯠ ꯑꯗꯨ ꯍꯥꯏꯖ ꯣꯔ ꯅꯨꯡꯊꯤꯟ ꯅꯨꯡꯗꯥꯡꯋꯥꯏꯝ ꯄꯨꯡ ꯀꯌꯥ ꯑꯗꯋꯥꯏꯃꯨꯛꯇ ꯆꯠꯀꯦ ꯅꯪꯕꯣ
ꯄꯨꯡꯁꯦ ꯄꯨꯡ ꯃꯔꯤ ꯑꯗꯨꯋꯥꯏ ꯆꯠꯄꯁꯨ ꯌꯥꯎꯏ ꯃꯉꯥ ꯑꯗꯨꯋꯥꯏ ꯆꯠꯄꯁꯨ ꯌꯥꯎꯏ ꯑꯗꯣ ꯀꯏꯅ ꯆꯠꯁꯦ ꯍꯥꯏꯔꯒꯗꯤ ꯇꯥꯏꯃꯤꯡꯗꯣꯝ ꯑꯗꯨꯝ ꯍꯥꯏꯅꯔꯒ ꯑꯗꯨꯝ ꯆꯠꯃꯤꯟꯅꯔꯁꯨ ꯌꯥꯏ ꯃꯉꯥꯗꯕꯨ ꯆꯠꯁꯤꯔꯥ ꯃꯔꯤꯗꯧ ꯆꯠꯁꯤꯔꯥ ꯀꯃꯥꯏꯅ ꯇꯧꯁꯤꯒꯦꯗ ꯑꯗꯨꯃꯥꯏꯅ ꯆꯠꯁꯦꯁꯨ ꯌꯥꯏꯕ
ꯍꯣꯔꯦꯟ ꯆꯠꯂꯝꯗꯥꯏꯗꯣ ꯍꯥꯏꯐꯦꯠ ꯀꯣꯜ ꯇꯧꯁꯤꯜꯂꯛꯑꯣ ꯚꯥꯏ ꯑꯩꯅꯗꯤ ꯍꯥꯏꯗꯤ ꯅꯪꯅ ꯑꯗꯨꯝ ꯅꯨꯡꯇꯤꯒꯤ ꯆꯠꯂꯕꯅꯤꯅ ꯅꯣꯏ ꯄꯥꯔꯇꯤ ꯆꯠꯃꯤꯟꯅꯗꯕꯨ ꯂꯩꯔꯝꯅꯤ ꯑꯗꯨ ꯏꯊꯟ ꯇꯥ ꯂꯩꯔꯦ ꯏꯊꯟ ꯆꯠꯄꯗꯁꯨ ꯑꯃꯨꯛ ꯋꯥꯔꯤ ꯋꯥꯇꯥꯏ ꯇꯧꯔ ꯆꯠꯄ ꯀꯈꯤꯕꯗꯨꯅ ꯑꯩꯈꯣꯏꯁꯦ ꯅꯨꯡꯉꯥꯏ ꯇꯧꯕꯅꯤ
ꯃꯥꯅꯤꯅꯦꯟ ꯆꯞꯁꯨ ꯅꯨꯡꯉꯥꯏꯇꯕꯅꯤ ꯃꯤ ꯍꯦꯛꯇ ꯈꯔ ꯃꯤ ꯈꯔ ꯑꯃ ꯑꯅꯤꯒꯨꯝꯕ ꯑꯍꯨꯝ ꯃꯔꯤꯒꯨꯝꯕ ꯁꯨꯔ ꯁꯨꯝ ꯋꯥꯔꯤ ꯋꯥꯇꯥꯏ ꯁꯥꯟꯅꯗꯅ ꯐꯗꯅ ꯈꯣꯠꯇꯅ ꯇꯧꯔ ꯆꯠꯃꯤꯟꯅꯗꯨꯅꯁꯨ ꯍꯦꯟꯅ ꯅꯨꯡꯉꯥꯏꯕꯅꯦ ꯃꯤ ꯃꯪ ꯆꯠꯄ ꯍꯥꯏꯁꯦ
ꯑꯗꯨꯗꯣ ꯅꯪꯒꯤꯗꯨ ꯀꯃꯥꯏꯅ ꯀꯌꯥꯝ ꯍꯦꯟꯖꯤꯟꯅ ꯇꯧꯔꯤꯅꯣꯅꯦ
ꯌꯥꯝ ꯍꯦꯟꯖꯤꯟꯕꯗꯤ ꯅꯠꯇꯦꯗ ꯑꯩꯒꯤꯗꯤ ꯁꯨꯝ ꯏꯁꯥ ꯁꯨꯝ ꯈꯔ ꯈꯔ ꯍꯥꯏꯗꯤ ꯀꯩ ꯍꯥꯏꯅꯤ ꯀꯣꯛꯁꯦ ꯈꯔ ꯈꯔ ꯅꯨꯡꯉꯥꯏꯇꯕ ꯉꯥꯎꯔꯤ ꯍꯥꯏꯔꯗꯤ ꯁꯨꯝ ꯂꯩꯕ ꯍꯥꯏꯇꯥꯔꯦ ꯑ ꯁꯨꯝ ꯑꯩ ꯅꯨꯡꯉꯥꯏꯖꯗꯕ ꯋꯥꯋꯥꯛꯀꯤꯡꯒꯨꯝꯕ ꯆꯠꯂꯀꯥꯟꯗ ꯃꯕꯥꯃꯁꯨ ꯐꯈꯤꯕꯅꯦꯕ ꯁꯤꯁꯦ ꯆꯥꯕ ꯆꯥꯡ ꯅꯥꯏꯔꯛꯇꯕ ꯑꯗꯨꯗꯒꯤ ꯊꯕꯛ ꯁꯨꯝ ꯏꯪꯈꯥꯡ ꯊꯕꯛ ꯏꯪꯈꯥꯡ ꯇꯧꯗꯕꯤ ꯂꯩꯔꯗꯤ ꯇꯨꯝꯃꯁꯨ ꯌꯥꯔꯛꯇꯦ ꯋꯥꯈꯟꯁꯨ ꯃꯑꯣꯣꯟ ꯃꯉꯣꯟ ꯆꯥꯖꯥꯁꯨ ꯈꯟꯖꯤꯜꯂꯛꯏ ꯍꯥꯏꯀꯤꯡ ꯈꯔ ꯆꯠꯂꯗꯤ ꯏꯁꯥꯗꯣ ꯈꯔ ꯋꯥꯍꯜꯂꯨꯔꯗꯤ ꯇꯨꯡ ꯌꯥꯅꯤ ꯆꯥꯕꯁꯨ ꯅꯨꯡꯉꯥꯏꯅꯤ ꯑꯗꯣ ꯉꯁꯥꯏꯒꯤ ꯋꯥꯛꯀꯤꯡ ꯆꯠꯄꯗꯣ ꯅꯣꯏ ꯆꯠꯄꯗ ꯁꯨꯝ ꯅꯤꯡꯁꯤꯡꯉꯕ ꯑꯩꯁꯨ ꯍꯣꯔꯦꯟꯗ ꯌꯥꯎꯔꯒꯦ ꯁꯗꯥꯟꯗꯣꯏꯗ ꯍꯪꯉꯒꯦ ꯈꯣꯠꯂꯒꯦ ꯍꯥꯏꯅ ꯈꯖꯒꯦ ꯍꯣꯔꯦꯟꯗꯤ ꯍꯥꯏꯐꯦꯠ ꯆꯠꯃꯤꯟꯅꯔꯁꯤ ꯚꯥꯏ ꯀꯤꯂꯣꯃꯤꯇꯔ ꯀꯌꯥ ꯀꯌꯥ ꯆ ꯀ
ꯀꯤꯂꯣꯃꯤꯇꯔ ꯑꯃ ꯑꯅꯤꯈꯛ ꯆꯠꯂꯝꯃꯦ ꯍꯧꯖꯤꯛꯇꯤ ꯁꯨꯝ ꯇꯣꯏꯅ ꯆꯠꯂꯛꯄꯒꯤ ꯍꯥꯏ ꯇꯔꯦꯀꯣ ꯑꯗꯨꯝ ꯈꯔ ꯈꯔ ꯁꯥꯡꯅ ꯑꯗꯨꯝ ꯑꯍꯨꯝ ꯃꯔꯤꯒꯨꯝꯕ ꯆꯠꯄꯁꯨ ꯌꯥꯎꯋ ꯍꯧꯖꯤꯛ ꯅ ꯈꯤꯇꯪ ꯁꯥꯡꯇꯣꯔꯛꯑꯦ ꯁꯨꯝ ꯆꯠꯂꯀꯥꯟꯗ ꯑꯩꯈꯣꯏꯒꯤ ꯁꯨꯝ ꯏꯁꯥꯗ ꯍꯥꯏꯗꯤ ꯀꯩ ꯍꯥꯏꯅꯤ ꯁꯨꯝ ꯅꯨꯡꯉꯥꯏꯔꯛꯏꯗꯅ ꯑꯩꯈꯣꯏꯁꯨ ꯁꯨꯝ ꯆꯨꯝꯅ ꯁꯨꯝ ꯆꯠꯄꯗꯣ ꯏꯊꯟꯗ ꯆꯠꯂꯒꯗꯤ ꯑꯃꯨꯛ ꯅꯣꯡ ꯊꯟꯗ ꯆꯠ ꯄꯁꯨ ꯀ ꯈꯪꯗꯦ ꯁꯨꯝ ꯌꯥꯝ ꯁꯥꯡꯅ ꯆꯠꯅꯤꯡꯗꯦ ꯍꯥꯏꯗꯤ ꯁꯨꯝ ꯃꯤꯒ ꯈꯔ ꯌꯥꯝꯃꯒꯗꯤ ꯁꯨꯝ ꯋꯥꯔꯤ ꯋꯥꯇꯥꯏꯒ ꯁꯨꯝ ꯇꯧꯗꯅ ꯈꯣꯠꯇꯅ ꯑꯗꯨꯝ ꯆꯠꯄꯗꯣ ꯑꯗꯨꯅ ꯍꯥꯏꯗꯤ ꯌꯥꯝ ꯁꯥꯡꯅ ꯁꯥꯡꯅꯁꯨ ꯆꯠꯇꯅ ꯍꯥꯏꯗꯤ ꯅꯨꯡꯉꯥꯏꯌꯦꯕ ꯑꯗꯨ ꯈꯤꯇꯪ ꯁꯥꯡꯅ ꯆꯠꯄꯁꯤꯅꯁꯨ ꯏꯁꯥꯗꯁꯨ ꯍꯦꯛ ꯅꯨꯡꯉꯥꯏꯖꯕ ꯍꯥꯏꯗꯤ ꯑꯩꯈꯣꯏꯗꯤ ꯁꯥꯗ ꯈꯔ ꯃꯈꯠꯄꯅꯤꯅ ꯑꯃꯨꯛ ꯃꯌꯨꯡ ꯃꯌꯨꯡ ꯇꯥꯕ ꯈꯣꯠꯄ ꯍꯥꯏꯕ ꯑꯃꯁꯨ ꯂꯩꯕꯅꯤꯅꯀꯣ
ꯑꯥ
ꯌꯥꯝ ꯁꯥꯡ ꯆꯠꯂꯒꯗꯤ ꯍꯨꯃꯥꯡꯗꯨꯁꯨ ꯌꯥꯝ ꯊꯣꯛꯑꯒꯗꯤ ꯑꯩꯈꯣꯏꯁꯨ ꯑꯗꯨꯅ ꯐꯩꯌꯦꯅ ꯈꯔ ꯈꯔ ꯁꯥꯡ ꯁꯥꯡ ꯆꯠꯂꯁꯦꯅ ꯑꯩꯈꯣꯏ ꯆꯠꯃꯤꯟꯅꯕ ꯏꯃꯥꯟ ꯁꯥꯟꯅꯕ ꯑꯃꯅꯤ ꯑꯃꯒ ꯇꯧꯔꯒ ꯈꯔ ꯁꯥꯡ ꯁꯥꯡ ꯆꯠꯂꯦ ꯍꯧꯖꯤꯛꯄꯨꯗꯤ ꯑꯗꯨ ꯅꯪꯁꯨ ꯑꯗꯨꯝ ꯉꯝꯅꯤꯗꯕꯥꯏ ꯆꯠꯄ ꯀꯩꯗꯧꯕꯩ ꯉꯝꯃꯣꯏꯗꯣꯏꯅꯅ ꯁꯨꯝ ꯇꯞ ꯇꯞꯅ ꯇꯦꯛ ꯇꯦꯛ ꯅꯣꯡꯃ ꯅꯣꯡꯃꯒꯤ ꯁꯨꯝ ꯈꯔ ꯈꯔ ꯈꯠꯆ ꯍ ꯆꯅꯤꯗ ꯑꯗꯨꯗꯤ
ꯍꯣꯏ ꯑꯍꯥꯟꯕ ꯅꯨꯃꯤꯠꯇ ꯉꯝꯗ꯭ꯔꯁꯨ ꯑꯝꯇꯧ ꯉꯝꯖꯔꯒꯦ ꯑꯗꯨꯗꯤ ꯍꯣꯏ ꯃꯤ ꯃꯌꯥꯝꯒꯤ ꯃꯤꯠꯇ ꯍꯥꯏꯇꯥꯔꯦ ꯑꯩ ꯋꯥꯔꯦ ꯍꯥꯏꯁꯨ ꯃꯌꯥꯝꯅ ꯑꯁ ꯂꯥꯛꯑꯣ ꯂꯥꯛꯑꯣ ꯑꯗꯨꯕꯨ ꯃꯌꯥꯝꯒꯤ ꯄꯤꯠ ꯑꯃꯁꯨ ꯌꯥꯎꯔꯛꯄꯅꯦꯕ ꯊꯕꯛ ꯋꯥꯛꯀꯤꯡ ꯆꯠꯄꯁꯦ ꯏꯊꯟꯗꯩꯅꯠꯇꯕ ꯃꯌꯥꯝ ꯄꯨꯂꯞ ꯍꯣꯔꯦꯟꯗꯒꯤ ꯃꯌꯥꯝ ꯆꯠꯄꯗ ꯑꯩꯁꯨ ꯌꯥꯎꯔꯒꯦ
ꯍꯅꯦ ꯍ
ꯈꯣꯡꯃꯨꯞ ꯈꯣꯡꯃꯨꯇꯤ ꯀꯃꯥꯏꯅ ꯇꯧꯒꯦ ꯈꯣꯡꯃꯨꯞ ꯑꯗꯨꯝ ꯃꯟꯊꯥꯕ ꯎꯞꯅꯕ꯭ꯔꯣ ꯋꯥꯛꯀꯤꯡ ꯆꯦꯟꯕꯒꯤ ꯅꯠꯇ꯭ꯔꯥ ꯀꯃꯥꯏꯅ ꯇꯧꯔ ꯃꯑꯣ ꯆꯠꯕ ꯆꯝꯅ ꯀꯦꯖꯦꯜꯒꯤ ꯀꯩꯅꯣꯗ ꯆꯠꯂꯤꯕ꯭ꯔꯥ ꯑꯃꯨꯛꯀꯣ
ꯀꯃꯛꯇꯤ ꯚꯏ ꯑꯗꯨꯝ ꯈꯔ ꯑꯗꯨꯝ ꯀꯩ ꯍꯥꯏꯅꯤ ꯈꯔ ꯑꯐꯕꯒꯨꯝꯕ ꯎꯞꯄꯅꯗꯤ ꯐꯩ ꯍꯥꯏꯗꯤ ꯀꯩꯒꯤꯅꯣ ꯍꯥꯏꯕ ꯃꯇꯝꯗ ꯍꯧꯖꯤꯛꯇꯤ ꯋꯥꯀꯤꯡ ꯆꯠꯄ ꯍꯥꯏꯁꯤꯗꯕꯨ ꯑꯗꯨꯝ ꯑꯦꯛ ꯆꯦꯟꯅꯤꯡꯉꯛꯄꯁꯨ ꯍꯦꯛ ꯌꯥꯎꯋꯤꯗꯣ ꯑꯗꯩ ꯍꯦꯛ ꯆꯠ ꯆꯦꯟꯕ ꯑꯗ ꯆꯦꯜꯂꯛꯑꯒꯗꯤ ꯑꯃꯨꯛ ꯈꯣꯡꯃꯨꯛꯇꯨ ꯈꯔ ꯑꯃꯨꯛ ꯊꯥꯕ ꯈꯣꯠꯄ ꯅꯠꯇ꯭ꯔꯗꯤ ꯑꯃꯨꯛ ꯈꯣꯡꯉꯨꯅ ꯑꯃꯨꯛ ꯁꯣꯛꯀꯅꯤꯅ ꯑꯗꯨꯝ ꯈꯔ ꯑꯊꯥꯕꯒꯨꯝꯕ ꯍꯥꯏ ꯂꯩꯕ ꯂꯩꯇꯕ ꯍꯥꯏꯗꯨꯅ ꯑꯃ ꯂꯩꯈ꯭ꯔꯒ ꯍꯥꯏꯗꯤ ꯈꯔꯒ ꯀꯃꯨꯛꯁꯦ ꯀꯇꯪ ꯑꯐꯥꯕ ꯑꯃꯨꯛ ꯑꯗꯨꯅ ꯑꯃꯨꯛ ꯈꯣꯡꯗ ꯑꯃꯨꯛ ꯁꯣꯛꯂꯛꯑꯒꯗꯤ ꯑꯗꯨꯁꯨ ꯑꯃꯨꯛ ꯂꯥꯏꯌꯦꯡ ꯈꯣꯠꯌꯦꯡꯕꯅ ꯑꯗꯨꯅ ꯑꯃꯨꯛ ꯄꯩꯁꯥ ꯅꯨꯡꯁꯥ ꯑꯃꯨꯛ ꯃꯌꯥꯝ ꯆꯪꯈ꯭ꯔꯕꯅꯤꯅ ꯍꯥꯏꯗꯤ ꯈꯔ ꯑꯐꯕ ꯀ꯭ꯋꯥꯂꯤꯇꯤ ꯂꯩꯕ ꯅꯠꯇ꯭ꯔꯒꯁꯨ ꯈꯤꯇꯪ ꯈꯨꯗꯥꯒꯨꯝꯕ ꯈꯔ ꯊꯥꯕꯒꯨꯝꯕ ꯍꯥꯏꯇꯥꯔꯦ ꯃꯈꯥꯒꯤ ꯑꯗꯨꯒꯨꯝꯕ ꯇꯧꯔꯒ ꯆꯠꯄ ꯅꯠꯇ꯭ꯔꯒ ꯗꯤ
ꯈꯣꯡꯎꯞꯁꯦ ꯑꯩꯒꯤ ꯌꯥꯝ ꯀꯟꯅ ꯐꯠꯇ꯭ꯔꯤꯅꯦ ꯑꯗꯨꯗꯤ ꯈꯣꯡꯎꯞ ꯑꯃ ꯂꯩꯔꯨꯕ ꯃꯊꯧ ꯇꯥꯕꯅꯤ ꯑꯗꯨꯗꯤ ꯈꯃꯨ ꯈꯃꯨ ꯑꯐꯕ ꯑꯐꯕ ꯂꯩꯍꯧꯕ ꯐꯔꯦ ꯑꯗꯨꯗꯤ
ꯍꯧꯖꯤꯛꯀꯤꯗꯤ ꯅꯪ ꯂ ꯂꯩ ꯅꯠꯇ꯭ꯔꯒꯗꯤ ꯍꯧꯖꯤꯛꯀꯤꯗꯤ ꯑꯗꯨꯝ ꯀꯩꯅꯣ ꯑꯗꯨꯝ ꯇꯧꯔꯁꯨ ꯌꯥ ꯍꯥꯏꯗꯤ ꯑꯩꯈꯣꯏ ꯍꯧꯖꯤꯛ ꯁꯨ ꯀꯟꯅ ꯆꯦꯟꯗ꯭ꯔꯤꯕ ꯑꯩꯈꯣꯏꯁꯨ ꯑꯗꯨꯝ ꯍꯧꯖꯤꯛꯇꯤ ꯑꯌꯥꯝꯕ ꯆꯠꯄꯒꯤ ꯑꯣꯏꯌꯦꯕ ꯆꯠꯂꯒꯗꯤ ꯑꯗꯨꯝ ꯈꯣꯡꯎꯞꯇꯣꯏ ꯌꯥꯝ ꯀꯥ ꯍꯦꯟꯅ ꯑꯗꯨꯗ ꯍꯣꯏ ꯅꯪ ꯉꯝꯗ꯭ꯔꯤꯉꯩꯒꯤ ꯁꯨꯝ ꯇꯔꯈ ꯋꯥꯔ
ꯅꯪꯒꯤ ꯂꯩꯖꯕ ꯑꯗꯨꯝ ꯑꯗꯨꯝ ꯎꯞꯄꯒ ꯑꯗꯨꯝ ꯆꯠꯄ ꯑꯗꯨꯝ ꯌꯥꯅꯤ ꯍꯥꯏꯗꯤ ꯑꯩꯈꯣꯏ ꯀꯟꯅ ꯍꯧꯖꯤꯛꯇꯤ ꯆꯦꯟꯗ꯭ꯔꯦꯕ ꯍꯥꯏꯗꯤ ꯅꯨꯡꯁꯥꯅꯒ ꯁꯥꯒꯠꯂꯛꯄꯅꯦ ꯆꯦꯜꯂꯨꯔꯦ ꯑꯃꯨꯛ ꯑꯁ ꯈꯪꯗꯦꯏ ꯁꯥꯅꯒꯅꯣꯏꯕꯅꯦ ꯀ ꯆꯦꯟ ꯉꯝꯗꯦ ꯈꯔ ꯑꯗꯨ ꯁꯔꯨꯛꯄꯨꯗꯤ ꯈꯔꯗ ꯁꯥꯡ ꯁꯥꯡꯅ ꯆꯠꯁꯦꯅ ꯑꯗꯨꯃꯥꯏꯅ ꯑꯣꯏꯅ ꯈꯣꯡ ꯑꯣꯏꯅ ꯈꯔ ꯈ ꯆꯠꯂꯤ
ꯅꯪ ꯍꯥꯏ ꯄꯥꯈꯠꯂꯛꯏꯕ ꯑꯩ ꯂꯥꯏꯅꯥ ꯑꯃ ꯐꯅꯕ ꯋꯥꯛꯀꯤꯡ ꯆꯠꯂꯒ ꯂꯥꯏꯅꯥ ꯑꯃꯨꯛ ꯅꯥꯁꯤꯜꯂꯛꯑ ꯍꯥꯏꯗꯤ ꯈꯨ ꯀꯥꯡ ꯁꯣꯛꯆꯤꯜꯂꯛꯇꯅ ꯑ ꯆꯠꯄ ꯈꯣꯠꯄ ꯅꯪ ꯉꯝꯁꯤꯜꯂꯛꯇ꯭ꯔꯗꯤ ꯑꯗꯨꯒꯤ ꯄꯥꯈꯠꯂꯤꯅꯤ ꯍꯥꯏ ꯈꯨꯣꯡꯃꯛꯀꯤ ꯑꯃꯨꯛ ꯍꯪꯉꯛꯏꯁꯦ
ꯑꯣ ꯑꯗꯨ ꯀꯩꯁꯨ ꯈꯜꯂꯨꯔꯨꯅꯨꯗ ꯍꯥꯏꯗꯤ ꯀꯩꯁꯨ ꯍꯥꯏꯗꯤ ꯆꯦꯟꯕ ꯈꯣꯠꯄ ꯅꯠꯇꯕꯅꯤꯅ ꯑꯩꯈꯣꯏꯅ ꯁꯨꯝ ꯆꯨꯝꯅ ꯁꯨꯝ ꯆꯠꯄꯅꯤꯅ ꯂꯩ ꯑꯗꯨꯝ ꯍꯧꯖꯤꯛꯀꯤ ꯑꯗꯨꯝ ꯍꯌꯦꯡ ꯅꯪ ꯉꯝꯃꯀꯥꯟꯗ ꯂꯩ ꯂꯣꯏꯔꯦ ꯍꯌꯦꯡ ꯆꯦꯟꯕ ꯀꯥꯟꯗꯗꯤ ꯈꯔ ꯊꯥꯕꯒꯨꯝꯕ ꯅꯠꯇ꯭ꯔꯒꯗꯤ ꯍꯦꯛ ꯅꯨꯡꯉꯥꯏꯇꯦꯗꯅ ꯍꯧꯖꯤꯛꯇꯤ ꯑꯩꯈꯣꯏꯁꯨ ꯆꯦꯟꯕꯗ ꯀꯟꯅ ꯆꯦꯟꯗ꯭ꯔꯤ ꯈ ꯈ ꯁꯥꯡ ꯁꯥꯡ ꯆꯠꯁꯦꯅ ꯀꯤꯂꯣꯃꯤꯇꯔꯗꯣ ꯃꯁꯤꯡ
ꯎꯝ
ꯑꯗꯨꯃꯥꯏꯅ ꯈꯔ ꯈꯔ ꯁꯔꯥꯡ ꯁꯍꯥꯡ ꯆꯠꯂꯤ ꯅꯪꯁꯨ ꯑꯗꯨꯝ ꯌꯥꯎꯁꯜꯂꯂꯒ ꯄꯨꯟꯅ ꯍꯦꯛ ꯆꯠꯃꯤꯟꯅꯔꯁꯦ ꯍꯣꯔꯦꯟꯗꯒꯤ ꯑꯩ ꯃꯇꯝꯗꯨꯣ ꯌꯧꯕꯒ ꯑꯩ ꯑꯗꯨꯝ ꯍꯥꯏꯔꯛꯑꯒꯦ ꯅꯪꯒꯤ ꯅꯥꯔꯤꯗꯨꯕꯨ ꯍꯣꯁꯄꯤꯇꯥꯜꯗꯒ ꯀꯩꯒ ꯐꯖꯅꯒ ꯌꯦꯡ ꯈꯣꯠꯇꯅ ꯇꯧꯗ꯭ꯔꯕ ꯗꯣꯛꯇꯔꯗꯒ
ꯑꯩ ꯗꯣꯛꯇꯔ ꯆꯠꯇꯦꯗꯚꯥꯏ ꯗꯣꯛꯇꯔ ꯆꯠꯇꯦ ꯑꯗꯨꯝ ꯌꯨꯝꯗ ꯃꯃꯥ ꯃꯨꯁꯨ ꯁꯤꯒꯤ ꯃꯑꯣꯡꯁꯦ ꯍꯥꯏꯐꯦ ꯍꯥꯏꯐꯦꯠ ꯏꯁꯥ ꯅꯨꯡꯉꯥꯏꯔꯛꯇꯕꯤ ꯇꯧꯔꯒ ꯁꯨꯃꯥꯏꯅ ꯐꯈꯤꯕ ꯑꯗꯨꯝ ꯌꯥꯝ ꯀꯟꯅ ꯍꯦꯟꯅꯁꯨ ꯇꯧꯕ ꯅꯠꯇꯕꯅꯤꯅ ꯑꯩ ꯋꯥꯛꯀꯤꯡꯒꯨꯝꯕ ꯆꯠꯂꯒ ꯂꯥꯏꯞ ꯏꯁꯇꯥꯏꯜ ꯁꯦꯝꯃꯒ ꯑꯗꯨꯝ ꯌꯥꯅꯤ ꯇꯥꯔꯅ ꯑꯩ ꯀꯅ ꯗꯣꯛꯇꯔꯗ ꯌꯦꯡꯈꯤꯕ ꯍ ꯑꯩ ꯌꯥꯝ ꯅꯨꯡꯉꯥꯏ ꯅꯠꯇ꯭ꯔꯗꯤ ꯍꯌꯦꯡ ꯗꯣꯛꯇꯔ ꯆꯠꯁꯤꯔꯁꯨ ꯑꯃ ꯈꯜꯂꯤꯅꯦ ꯑꯗꯨꯗ ꯍꯦꯟꯅ ꯑꯃꯨꯛ ꯅꯨꯡꯉꯥꯏꯇꯕꯗꯨꯗꯤ ꯑꯣꯏꯗꯕ ꯏꯁꯩꯥꯁꯦ ꯄꯣꯊꯥꯔꯤꯉꯩ ꯁꯨꯝ ꯀꯩꯗꯧꯔꯤꯉꯩ ꯁꯨꯝ ꯌꯥꯝ ꯀꯟꯅ ꯀꯩꯅꯣ ꯇꯧꯕꯁꯨ ꯅꯦꯠꯇꯦ ꯕꯖꯥꯔ ꯅꯨꯡꯖꯥꯔ ꯆꯠꯄ ꯈꯣꯠꯄ ꯊꯣꯛꯄ ꯑꯗꯨꯝ ꯈ ꯈꯔ ꯈꯔ ꯉꯝꯃꯦꯕꯗꯣꯄꯥꯟ ꯏꯄꯥꯟ ꯊꯣꯛꯄ ꯑ ꯑꯗ ꯊꯕꯛ ꯏꯪꯈꯥꯡ ꯁꯨꯕꯁꯦ ꯁꯨꯅꯤꯡꯗꯕ ꯍꯥꯏꯇꯥꯔꯦ ꯍꯧꯖꯤꯛꯁꯦ ꯆꯗꯤ ꯁꯣꯟ ꯁꯣꯟꯊꯔꯒ ꯑꯗꯒꯤ ꯈꯤꯇꯪ ꯀꯩ ꯍꯥꯏꯅꯤ ꯀꯩꯅꯣꯃ ꯍꯦꯛ ꯇꯧ ꯍꯥꯏ ꯏꯁꯥꯁꯦ ꯅꯥꯏ ꯍꯥꯏꯕꯒꯤ ꯋꯥꯈꯜ ꯑꯃ ꯁꯃꯤꯠ ꯂꯩ ꯂꯣꯏꯔꯒꯀꯣ ꯑꯗꯣꯝꯗꯤ ꯁꯨꯝ ꯂꯎꯗꯥꯎꯔꯒ ꯑꯩ ꯀꯩꯅꯣ ꯇꯧꯔ ꯂꯩꯕꯒꯤ ꯃꯑꯣꯡ ꯇꯧꯋꯦꯕ ꯑꯗꯨꯅ ꯁꯤꯁꯨ ꯅꯨꯡꯉꯥꯏꯇꯦ ꯏꯁꯥꯗꯣ ꯋꯥꯛꯀꯤꯡꯒꯨꯝꯕ ꯆꯠꯂꯒ ꯃꯌꯥꯝꯒꯤ ꯃꯔꯛꯇꯨ ꯁꯨꯝ ꯇꯤꯟꯅꯤꯡꯕ ꯍꯥꯏꯇꯥꯔꯦ ꯎ ꯁꯨꯃꯥꯏꯅ ꯁꯨꯃꯥꯏꯅ ꯇꯧꯕꯗꯣ ꯅꯪ ꯅꯪꯒꯤ ꯥꯡꯉꯤꯕꯗꯨꯕꯣ
ꯑꯩꯒꯤꯁꯨ ꯑꯗꯨꯝ ꯑꯩꯒꯤꯗꯤ ꯗꯣꯛꯇꯔꯒ ꯆꯠꯇꯅ ꯈꯔ ꯎꯅ ꯈꯣꯠꯅꯗꯅ ꯈꯔ ꯇꯧꯈꯤꯌꯦ ꯎ ꯁꯃꯥꯏ ꯁꯨꯃꯥꯏꯅ ꯋꯥꯋꯥꯛꯀꯤꯡ ꯋꯀꯤꯡ ꯈꯔ ꯆꯠꯂꯨ ꯑꯗꯒꯤ ꯏꯁꯀꯤꯞꯄꯤꯡꯒꯨꯝꯕ ꯈꯔ ꯆꯣꯡꯉꯨ ꯈꯣꯂꯨꯗꯨꯅ ꯐꯕꯅꯤ ꯈꯣꯠꯄꯅꯤ ꯍꯥꯏꯕꯗ ꯑꯩꯁꯦ ꯑꯗꯨꯝ ꯋꯥꯋꯀꯤꯡ ꯋꯀꯤꯡ ꯈꯔ ꯆꯠꯇꯅ ꯈꯣꯠꯇꯅ ꯑꯗꯒꯤ
ꯎ
ꯑꯗꯨꯝ ꯃꯣꯏꯅ ꯗꯣꯛꯇꯔꯅ ꯄꯤꯔꯛꯄ ꯍꯤꯗꯥꯛ ꯂꯥꯡꯊꯛꯇꯣ ꯈꯔ ꯑꯗꯨꯝ ꯆꯥꯔ ꯈꯣꯠꯂꯒ ꯁꯥꯟꯅ ꯈꯣꯠꯅ ꯑꯗꯨꯝ ꯑꯌꯥꯝꯕ ꯑꯗꯨꯝ ꯍꯨꯃꯥꯡꯒꯨꯝꯕ ꯑꯗꯨꯝ ꯇꯥꯍꯟꯕ ꯌꯥꯝ ꯀꯥ ꯍꯦꯟꯅꯁꯨ ꯋꯥꯍꯟꯕꯁꯨ ꯐꯠꯇꯦꯅ ꯑꯪꯀꯅ ꯋꯥꯔꯒꯗꯤ ꯑꯃꯨꯛ ꯏꯁꯥꯗ ꯑꯃꯨꯛ ꯄꯥꯈꯠꯄ ꯈꯣꯈꯠꯄ ꯇꯧꯔꯒ ꯑꯃꯨꯛ ꯀꯩꯅꯣꯃꯨꯛ ꯇꯧꯋꯦꯅ ꯑꯗꯨꯗꯨꯅ ꯌꯥꯝ ꯀꯟꯅꯁꯨ ꯋꯥꯍꯟꯗꯕꯤ ꯑꯗꯨꯝ ꯍꯦꯚ ꯑꯣꯏꯅ ꯠꯇꯕꯤ ꯁꯨꯝ ꯂꯥꯏꯠ ꯑꯣꯏꯅ ꯍꯥꯞꯀꯠꯂꯒ ꯁꯥꯟꯅꯕꯗꯣ ꯌꯥꯝꯅ ꯍꯦꯟꯖꯤꯟꯅꯁꯨ ꯅꯠꯇꯕꯤ ꯈꯔ ꯈꯖꯤꯛ ꯈꯖꯤꯛ ꯁꯥꯟꯅꯕꯗ ꯑꯗꯨꯃꯥꯏꯅ ꯑꯣꯏꯅ ꯁꯥꯟꯅꯣꯅ ꯍꯥꯏꯔꯛꯑꯦ ꯑꯗꯨꯅ ꯑꯩꯁꯨ ꯈꯔ ꯈꯔ ꯁꯥꯟꯅ ꯈꯣꯠꯅ ꯇꯧꯔꯦ ꯑꯗꯨꯒ ꯋꯥꯋꯥꯛꯀꯤꯡꯃꯛ ꯆꯠꯇ꯭ꯔꯒꯁꯨ ꯗꯣꯛꯇꯔꯒꯤ ꯑꯦꯗꯚꯥꯏꯁ ꯗꯤ ꯑꯩꯈꯣꯏꯒꯤ ꯀꯔꯤ ꯍꯥꯏꯅꯤ ꯋꯥꯋꯀꯤꯡ ꯆꯠꯄꯃꯛ ꯉꯟꯗ꯭ꯔꯁꯨ ꯑꯩꯈꯣꯏꯒꯤ ꯁꯦꯀꯟꯒꯨꯝꯕ ꯁꯨꯝ ꯊꯧꯔꯒ ꯆꯠꯄꯁꯦ ꯁꯤꯁꯨ ꯌꯥꯝꯅ ꯐꯩ ꯈꯣꯠꯂꯤ ꯀꯥꯏꯅꯒꯗꯤ ꯍꯥꯏꯔꯛꯑꯦ ꯑꯗꯣ ꯏꯁꯀꯤꯞꯄꯤꯡ ꯆꯣꯡꯕ ꯑꯗꯩ ꯌꯣꯒ ꯆꯠꯄ ꯈꯣꯠꯄ ꯑꯗꯨꯗ ꯑꯩꯈꯣꯏꯅꯁꯨ ꯌꯣꯒ ꯆꯠꯄꯁꯦ ꯃꯇꯝꯁꯦ ꯍꯦꯛꯇ ꯂꯩꯇꯕꯅꯤꯅ ꯑꯗꯨꯝ ꯋꯥꯋꯀꯤꯡꯒꯨꯝꯕ ꯈꯔ ꯈ ꯅꯨꯃꯤꯗꯥꯡ ꯋꯥꯏꯔꯝ ꯆꯠꯂꯤꯁꯦ ꯉꯥꯏꯔꯦ
ꯎꯝ
ꯑꯗꯨꯗꯤ ꯅꯪꯁꯨ ꯅꯪꯒꯤꯗꯨꯁꯨ ꯐꯖꯅ ꯅꯪ ꯑꯩꯒꯤꯗꯤ ꯋꯥꯈꯜꯗꯗꯤ ꯅꯪꯅ ꯑꯗꯨꯃꯥꯏꯅ ꯇꯨꯃꯤꯟꯅ ꯂꯩꯁꯤꯟꯕꯩ ꯃꯍꯨꯠꯇ ꯍꯥꯏꯗꯤ ꯀꯩꯅꯣꯗꯕꯨ ꯒꯣꯔꯃꯦꯟꯒꯤ ꯔꯤꯝꯁꯇꯕꯨꯅꯤ ꯈꯪꯗꯦ ꯑꯃꯕꯨꯅꯤ ꯈꯪꯗꯦ ꯍꯥꯏꯗꯤ ꯍꯥꯏꯐꯦꯠ ꯇꯤꯀꯦꯠ ꯃꯆꯥ ꯑꯃꯈꯛ ꯊꯣꯛꯣꯛꯑꯒ ꯗꯣꯛꯇꯔ ꯑꯃꯒ ꯇꯥꯟꯅꯔꯒ ꯌꯦꯡꯊꯣꯛꯄꯅꯗꯤ ꯅꯪꯗꯣ ꯐꯅꯤꯅꯗꯤ ꯈꯜꯂꯦ ꯃꯣꯏꯒꯤ ꯑꯦꯗꯚꯥꯏꯁꯇꯣ ꯑꯦ ꯃꯣꯏꯅꯕꯨ ꯁꯤꯕꯨ ꯇꯧꯕ ꯍꯥꯏꯁꯨ ꯁꯤꯕꯨ ꯇꯧꯕ ꯍꯥꯏꯁꯨ ꯗ ꯑꯩꯈꯣꯏꯅ ꯍꯦꯛ ꯅꯨꯡꯉꯥꯏꯇꯦꯅ ꯁꯨꯝ ꯂꯩꯁꯤꯟꯕ ꯍꯥꯏꯁꯤꯗ ꯍꯌꯦꯡ ꯁꯣꯛꯄꯗꯗꯤ ꯑꯗꯨꯝ ꯍꯦꯟꯖꯜꯂꯛꯇꯣꯏꯅꯤꯅ ꯑꯩꯈꯣꯏꯅ ꯈꯪꯍꯧꯗ꯭ꯔ ꯅꯠꯇꯦ
ꯃꯥꯅꯦ ꯃꯥꯅꯦ
ꯗꯣꯛꯇꯔ ꯑꯃ ꯐꯖꯅ ꯇꯥꯟꯅꯔꯒ ꯀꯩꯅꯣ ꯇꯧꯕꯅꯗꯤ ꯐꯔꯅꯤꯅ ꯈꯜꯂꯦꯕ ꯑꯩ
ꯑꯩ ꯅꯣꯡꯅꯤꯡꯇꯗꯤ ꯌꯦꯡꯉꯒꯦ ꯃꯥ ꯏꯁꯥꯁꯦ ꯇꯨꯝꯕ ꯆꯥꯕ ꯑꯗꯨꯗꯒꯤ ꯋꯥꯛꯀꯤꯡ ꯈꯔ ꯆꯠꯂꯒ ꯂꯥꯏꯞ ꯏꯁꯇꯥꯏꯜ ꯈꯤꯇꯪ ꯁꯦꯝꯗꯣꯛꯑꯀꯥꯟꯗ ꯊꯣꯛꯠꯂꯛꯇ꯭ꯔꯒꯗꯤ ꯑꯗꯨꯃꯥꯏꯅ ꯗꯣꯛꯇꯔ ꯆꯠꯁꯤꯔꯥ ꯐꯔꯛꯑꯒꯗꯤ ꯍꯥꯏꯗꯤ ꯌꯥꯝ ꯀꯟꯅ ꯑꯩꯈꯣꯏ ꯅꯍꯥꯁꯨ ꯑꯣꯏꯔꯤꯕꯅꯤꯅ ꯃꯤꯅꯤ ꯑꯗꯨꯗ ꯑꯩꯅ ꯏꯨꯁꯨ ꯎꯗꯕ ꯍꯥꯏ ꯏꯁꯥ ꯌꯨ ꯇꯤꯡ ꯇꯤꯡ ꯇꯤꯡ ꯂꯥꯎꯅ ꯂꯩꯕꯅꯤꯅ ꯁꯔꯀꯥ ꯇꯧꯕ ꯅꯠꯇꯦꯕ ꯍꯥꯏꯐꯦꯠ ꯀꯣꯛ ꯉꯥꯎꯔꯞ ꯇꯧꯔꯒ ꯑꯩ ꯋꯥꯔꯨꯕ ꯈꯣꯠꯂꯨꯕ ꯈꯔ ꯂꯩꯕꯗꯨꯅ ꯏꯁꯥꯥꯁ ꯑꯣꯏꯅꯝ ꯃꯥꯟꯕꯩꯅ ꯗꯇ ꯆꯠ ꯍ ꯆꯠꯅꯤ ꯁꯦꯜꯁꯨ ꯃꯌꯥꯝ ꯆꯪꯉꯦ ꯁꯦꯜ ꯆꯪꯕꯗ ꯅꯠꯇꯦ ꯃꯇꯝꯗꯨꯔꯣꯏꯕꯤꯅꯤ ꯉꯥꯏꯅꯗꯣꯏꯁꯦ ꯇꯦꯁꯀꯤ ꯍꯥꯏꯕꯕꯨ ꯑꯩꯈꯣꯏꯅ ꯄꯗꯝꯗ ꯄ꯭ꯔꯥꯏꯚꯦꯠꯇ ꯂꯩ ꯂꯨꯄꯥ ꯂꯤꯁꯤꯡ ꯇꯔꯥꯃꯨꯛꯩꯨ ꯄꯨꯊꯣꯛꯑꯒ ꯁꯛꯁꯦꯁ ꯇꯧꯉꯝꯃꯅꯤ ꯐꯕ ꯅꯠꯇ꯭ꯔꯒꯗ ꯃꯤ ꯉꯥꯏ ꯑꯗꯨꯗꯤ ꯀ꯭ꯌꯨ ꯋꯥꯗꯨꯗꯤ ꯍꯩꯅ ꯏꯁꯥ ꯅꯥꯔꯛꯅꯕ ꯃꯆꯥꯛ ꯑꯃ ꯑꯣꯏꯒꯗ꯭ꯔꯥ ꯑ ꯈꯔ ꯀꯩꯅꯣ ꯇꯧꯔꯒꯗꯤ ꯇꯦꯁꯁꯤꯡꯗꯣ ꯀ ꯍꯜꯂꯒ ꯂꯩꯔꯤꯅꯦ ꯅꯨꯡꯉꯥꯏ ꯁ ꯋꯥꯅꯁꯨ ꯋꯥꯅ ꯂꯥꯏ ꯌꯦꯡꯊꯣꯛ ꯇꯥꯔꯦ ꯏꯁꯁꯥ ꯅꯨꯡꯁꯥ ꯆꯪꯉꯁꯨ ꯄꯥꯏꯒꯠ ꯍꯦꯠꯇꯕꯨ ꯑꯣꯏꯔꯁꯨ ꯑꯃꯗꯕꯨ ꯑꯣꯏꯔꯁꯨ
ꯃꯥꯅꯦ ꯃꯥꯥꯏ ꯐꯖꯅ ꯌꯦꯡꯊꯣꯛꯎꯅ ꯑꯩ ꯍꯥꯏꯗꯤ ꯏꯁꯥꯁꯤꯗꯤ ꯍꯥꯏꯗꯤ ꯍꯛꯆꯥꯡ ꯑꯁꯤꯅ ꯐꯧꯕꯕꯁꯤꯅ ꯐꯩꯌꯦꯕ ꯍꯥꯏꯗꯤ ꯁꯣꯛꯇ꯭ꯔꯤꯉꯩꯗ ꯁꯨꯝ ꯆꯥꯛꯍꯥꯎꯕꯁꯤꯅ ꯑꯩꯈꯣꯏ ꯀꯁꯨ ꯐꯩ ꯍꯥꯏꯗꯤ ꯍꯦꯛ ꯁꯣꯛꯆꯟꯈ꯭ꯔꯒꯗꯤ ꯍꯦꯛ ꯌꯦꯡꯕꯁꯨ ꯍꯦꯛ ꯋꯥꯗꯣꯏꯅꯤ ꯅꯪꯒꯜꯅꯤꯉꯥꯏꯗ ꯌꯦꯡꯊꯣꯛꯑꯗꯣ ꯍꯧꯖꯤꯛꯇꯤ ꯚꯥꯏ ꯀꯩꯅꯣꯁꯦ ꯍꯟꯗꯛꯇꯤ ꯅꯨꯡꯁꯥꯁꯨ ꯌꯥꯝ ꯁꯥꯕ ꯅ ꯑꯗꯨꯒꯨꯝꯕꯒꯤꯁꯨ ꯑꯣꯏꯔꯝ ꯗ ꯍꯥꯏꯗꯤ ꯁꯥꯕ ꯈꯣꯠꯄꯁꯤ ꯌꯥꯝꯅ ꯁꯥꯈ꯭ꯔꯦꯕ ꯍꯟꯗꯛꯇꯤ
ꯏꯁ ꯏꯁ ꯏꯁ ꯁꯥꯕꯅꯤꯅ ꯀꯩꯅꯣ ꯇꯧꯋꯦ ꯏꯁꯥꯁꯦ ꯀꯩ ꯍꯥꯏꯅꯤ ꯀꯣꯛ ꯇꯣꯛꯊꯕꯤ ꯌꯨꯇꯨꯞ ꯊ ꯇ
ꯑꯗꯨꯅꯦ ꯐꯖꯅ ꯌꯦꯡꯊꯣꯛꯑꯒ ꯑꯩꯗꯤ ꯃꯣꯏꯒꯤ ꯍꯤꯗꯥꯛ ꯂꯥꯡꯊꯛ ꯑꯃ ꯑꯃꯕꯨ ꯍꯥꯏꯔꯁꯨ ꯆꯥꯎꯕ ꯍꯥꯏꯔꯒꯁꯨ ꯆꯥꯒꯅꯧꯕ ꯍꯥꯏꯔꯁꯨ ꯑꯗꯨꯃꯥꯏꯅ ꯑꯣꯏꯅ ꯐꯖꯅ ꯇꯧꯔꯒ ꯑꯣꯏꯅ ꯇꯧꯍꯟꯅꯤꯡꯉꯤ